ꯍꯜꯂꯣ ꯇꯥꯗꯕ꯭ꯔꯣ
ꯑ ꯇꯥꯏꯑꯦ
ꯑꯣ
ꯑꯩꯈꯣꯏꯗ ꯅꯍꯥꯟꯗꯒꯤ ꯃꯩ ꯂꯥꯛꯇꯕ ꯃꯩ ꯃꯣꯠꯂꯛ ꯉꯔꯥꯡꯁꯨ ꯂꯥꯛꯇꯦ ꯅꯍꯥꯟꯁꯨ ꯂꯥꯛꯇꯦ ꯑꯗꯨꯒ ꯑꯦ ꯉꯔꯥꯡ ꯅꯨꯡꯊꯤꯤꯟ ꯃꯝꯒꯗꯧꯔꯦ ꯂꯥꯛꯄ
ꯎꯝ ꯑꯩꯗꯤ ꯀꯔꯤꯒꯤꯔꯣ ꯃꯩ ꯂꯥꯛꯇꯕꯤꯔꯣꯅꯦꯉ ꯅꯨꯡꯉꯥꯏꯇꯕꯤꯔꯅ ꯈꯟꯕ
ꯑꯣ ꯅꯠꯇꯦ ꯀꯩꯅꯣ ꯇꯧꯕꯒꯤ ꯎꯝ ꯅꯠꯇꯦ ꯍꯋꯥꯏ ꯀꯏꯅ ꯇꯤꯂꯤꯁꯦꯅ ꯁꯤꯝꯁꯦꯔꯥꯅ ꯍꯣꯔꯦꯟ ꯂꯧꯗ ꯄꯨꯅꯕꯅ ꯂ ꯆꯠꯁꯤꯔ ꯉꯔꯥꯡꯁꯨ ꯂꯧ ꯆꯠꯂꯒ ꯐꯗꯤꯒꯣꯝ ꯄꯦꯡꯕ ꯑꯗ ꯄꯦꯉ ꯀ ꯉꯁꯤꯤꯁꯨꯨ ꯆ ꯑꯆꯔꯅꯦ
ꯐꯩꯗꯤꯒꯣꯝ ꯌꯥꯝ ꯀꯥꯟꯅꯕ꯭ꯔꯦ ꯑꯩꯅꯦ
ꯑꯦ ꯍꯣꯗꯦ ꯁꯤ ꯇꯗꯤ ꯐ ꯇꯣ ꯅꯥꯄꯤ ꯅꯥ ꯄꯄꯤꯛ ꯊꯟ ꯊꯟꯅ ꯍꯧꯋꯦ
ꯅꯅꯥꯄꯤꯤ ꯕꯦꯡꯗꯗꯤ ꯀꯗꯥꯏ ꯐꯖꯒꯦꯔꯦꯣ
ꯎꯝ ꯅꯥ ꯄꯤꯛ ꯄꯤꯛ ꯄꯤꯛ ꯊꯟꯅ ꯍꯧꯔꯒ ꯉꯔꯥꯡ ꯄꯦꯡꯉꯒ ꯑꯩ
ꯎꯔ
ꯅꯥꯄꯤꯅ ꯀꯃꯥꯏꯅ ꯇꯧꯗꯣꯏꯅꯣ ꯈꯪꯗꯦ
ꯑꯗꯨ ꯅꯣꯡꯁꯥꯕ ꯌꯦꯡꯂꯒ ꯀꯣ ꯣꯡ ꯁꯥꯥꯕ ꯌꯦꯡꯂꯒ ꯀꯩꯅꯣ ꯊꯨꯝ ꯀꯥꯕꯅ
ꯑ ꯅꯅꯥ ꯄꯤꯗ ꯐ
ꯎꯝ ꯂꯧꯥꯎꯅꯝ ꯑꯣꯏ ꯂꯧꯥꯎꯅꯝ ꯑꯣꯏꯔꯗꯤ ꯀꯣ ꯁꯤꯕꯅꯦꯩ
ꯀꯩꯅꯣꯗꯤ ꯐꯗꯤꯒꯣꯝꯗꯤ ꯁꯤꯈ꯭ꯔꯅꯤꯅ
ꯁꯤꯗꯤꯦ ꯍꯦꯟꯅꯦꯝ ꯐꯖꯔꯛꯀꯅꯤ
ꯊꯨꯝ ꯀꯥꯞꯄꯗꯤ
ꯀꯀ꯭ꯔꯤꯟꯗꯨꯣ ꯑꯦꯚ꯭ꯔꯤꯗꯦꯗꯣ ꯗꯨꯀꯥꯞ ꯇꯧꯕ
ꯑꯦ
ꯁꯤꯕ ꯁꯨꯔꯨꯁꯤ ꯍꯦꯛ ꯌꯥꯝ ꯐꯖꯕꯅꯦ
ꯑꯦ ꯑꯗꯨ ꯃꯥꯏ ꯐꯖꯔꯗꯤ ꯀꯥꯞꯁꯤꯔ ꯈꯪꯗꯦ ꯑꯗꯨꯗꯤ
ꯀꯣꯝꯗꯤ ꯀꯌꯥꯝ ꯆꯥꯎꯈ꯭ꯔꯦ
ꯍꯥ ꯌꯥꯝ ꯆꯥꯎꯗ꯭ꯔꯤ
ꯎꯝ ꯅꯥꯄꯤꯗꯤ ꯀꯌꯥꯝꯝ ꯆꯥꯎꯈ꯭ꯔꯦ ꯍꯦꯟꯈ꯭ꯔꯕ꯭ꯔꯥ
ꯎꯝ ꯐ ꯅꯥꯄꯤꯁꯨ ꯑꯁ ꯈꯔꯗꯤ ꯆꯥꯎꯔꯦ ꯈꯔꯕꯨꯗꯤ ꯌꯥꯝ ꯆꯥꯎꯗ꯭ꯔꯤ ꯌꯥꯝ ꯆꯥꯎꯔꯗꯤ ꯌꯥꯔꯔꯣꯏ ꯅ ꯁ ꯆꯥꯎꯗ꯭ꯔꯤꯉꯩ ꯐꯣꯏꯔꯁꯦꯅ ꯑꯅꯤꯅ ꯐꯣꯏꯕ
ꯅꯈ꯭ꯔꯗꯤ ꯑꯩꯈꯣꯏꯁꯨ ꯂꯥꯛꯄꯤꯕ ꯌꯥꯕ
ꯑ
ꯌꯥꯝ ꯆꯥꯎꯕ꯭ꯔꯣ ꯍꯧꯣꯏꯗꯤꯀ ꯂꯧꯕꯣ
ꯆꯥꯎꯗꯦꯗ ꯑ ꯃꯆꯦꯠ ꯃꯆꯦꯠ ꯇꯧꯕꯒꯤ ꯍꯣꯏ ꯈꯔꯕꯨꯗꯤ ꯎꯝ ꯄꯨꯟꯅ ꯄꯦꯠ ꯑ ꯑꯩꯀꯅꯤ ꯍꯨꯟꯕꯠꯇꯣ ꯄꯦꯀꯦꯠ ꯑꯅꯤ ꯈꯨꯝ ꯀꯅꯦ
ꯑ ꯐꯗꯤꯒꯣꯝꯗꯤ ꯇꯧꯕ ꯉ
ꯑ
ꯑꯗꯨ ꯑꯩꯈꯣꯏꯗꯤ ꯈꯥꯃꯦꯟ ꯑꯆꯧꯕꯗꯣ ꯑꯗꯨꯒꯨꯝ ꯊꯥꯑꯣ ꯑꯩꯉꯣꯟꯗ ꯃꯔꯨ ꯂꯩꯔꯒ ꯊꯝꯃꯤ ꯁꯤꯗ ꯑꯗꯨꯒꯨꯝ ꯊꯥꯔꯗꯤꯀꯣ ꯅꯥꯄꯤꯗꯤ ꯐꯣꯏꯅꯉꯥꯏ ꯂꯩꯇꯦꯕ ꯑꯗꯨꯝ ꯆꯥꯎꯈ꯭ꯔꯗꯤ ꯌꯣꯄꯥꯛꯅ ꯁꯣꯠ ꯁꯣꯠ ꯇꯧꯔ ꯂꯣꯏꯔꯦ ꯇꯥꯡꯉꯦꯕ ꯑꯗꯨꯗꯣ
ꯑꯦ
ꯎꯝ ꯅꯣꯡꯃ ꯂꯥꯛꯑꯣ ꯁꯤꯗ ꯑꯩꯈꯣꯏꯗ
ꯑꯣ ꯅꯣꯡꯃ ꯕꯖꯥꯔ ꯆꯠꯇ꯭ꯔꯗꯤ ꯌꯥꯔꯣꯏꯅ ꯍꯥꯏꯅꯔꯒ ꯂꯩꯕꯅꯦ ꯏꯕꯥꯅꯤꯁꯨ ꯑꯩ ꯑꯁꯤꯗ ꯂꯩꯔꯒ ꯕꯖꯥꯔꯁꯨ ꯆꯠꯇ꯭ꯔꯦ ꯀꯔꯤ ꯀꯔꯤꯁꯨ
ꯑꯗꯨ ꯐꯩꯗꯤꯒꯣꯝ ꯐꯗꯤꯒꯣꯝꯒꯨꯝꯕꯗꯤ ꯭ꯀꯣꯟ ꯅꯥ ꯅꯥꯄꯤ ꯉꯝꯂꯣꯏꯕ
ꯑꯣ ꯅꯥꯄꯤꯛ ꯄꯤꯛ ꯄꯤꯛ ꯊꯟꯅ ꯍꯧꯋꯦ ꯑꯩ ꯐꯗꯤꯈꯣꯝ ꯃꯁꯥ ꯀꯛ ꯎꯗꯦ
ꯑꯗꯨꯅꯦ ꯋꯥꯅꯤꯕ ꯋꯥꯗꯅꯉꯥꯏ ꯈꯥꯃꯦꯟ ꯒꯨꯝꯕ ꯑꯗꯨꯒꯨꯝ ꯊꯥꯎꯑꯣ
ꯑꯦ
ꯀꯣꯕꯤꯁꯨ ꯐꯖꯅꯤꯅꯦ
ꯑ ꯀꯣꯕꯤꯁꯨ ꯄꯦꯛꯀꯦꯠ ꯑꯅꯤ ꯈꯇ ꯍꯂꯒ ꯅꯍꯥꯟ ꯑ ꯀꯩꯅꯣ ꯊꯥꯏ ꯑꯗꯣ ꯊꯥꯕ ꯊꯥꯅꯤꯡꯉꯥꯏ ꯈꯔ ꯑꯋꯥꯠꯄꯒꯤ ꯈꯔꯗꯤ ꯊꯝꯗ ꯅꯧꯔꯤꯕꯒꯤꯦ ꯃꯍꯣꯟ
ꯍꯣꯏ ꯐꯗꯤ ꯐꯗꯤꯒꯣꯝꯒꯨꯝꯕꯗꯤ ꯇꯧꯅꯨꯗ ꯋꯥꯅꯤꯡꯉꯥꯏꯅꯤ ꯃꯣꯏꯗꯤ ꯀꯥꯟꯅ ꯅꯥꯄꯤ ꯄꯦꯡꯕ ꯉꯝꯗ꯭ꯔꯗꯤ ꯐꯖꯗꯦꯕ ꯅꯨꯄꯤꯅ ꯌꯥꯝꯈ꯭ꯔꯗꯤ ꯉꯥꯡꯂꯛꯀꯅꯦꯕ ꯗꯣ
ꯉꯥꯡꯂꯛꯑꯦ ꯑꯣ ꯂꯝ ꯊꯣꯏꯕ ꯌꯥꯗ꯭ꯔꯤꯉꯩꯗꯨꯗꯒꯤ ꯃꯃꯥꯏ ꯂꯣꯏ ꯉꯥꯡ
ꯎꯝ ꯅꯣꯡ ꯁꯥꯕ꯭ꯔꯣ
ꯑ ꯉꯁꯤꯗꯤ ꯅꯍꯥꯟꯗꯤ ꯅꯣꯡ ꯑꯗꯣꯝ ꯆꯨꯔꯝꯕꯅꯦ ꯉꯔꯥꯡ ꯅ ꯑꯃꯨꯛꯀ ꯅꯨꯡ ꯁꯥꯔꯛꯄ ꯄꯥ ꯉꯁꯤꯁꯨ ꯆꯨꯗꯣꯏꯔꯥ ꯅꯣ ꯇꯧꯗꯣꯏꯔꯥ ꯈꯨꯪꯗꯦ ꯅ ꯔꯝꯕꯨꯣꯗꯤ ꯁꯥꯏ
ꯊꯨꯝ ꯀꯥꯞꯄꯩ ꯌꯥꯕꯅꯤ
ꯑꯦ ꯄꯅꯤꯗꯤ ꯈꯥꯟꯗꯅꯦ ꯑꯗꯨ ꯀꯣꯟꯕꯥ ꯑꯣ ꯍꯥꯏ ꯗ ꯃꯥꯗꯤ ꯑꯗꯨꯒꯤꯕꯥꯅꯤꯗꯤ ꯍꯥꯏ
ꯊꯨꯝ ꯀꯥꯕꯗꯗꯤ ꯌꯥꯝ ꯐꯖꯔꯛꯀꯅꯤ ꯑꯩꯅꯁꯨ ꯆꯥꯛ ꯆꯥꯛꯈ꯭ꯔꯦ
ꯑꯦ ꯆꯥꯗ꯭ꯔꯔꯤ ꯃꯄꯥ ꯀꯣꯏꯈꯤꯕ ꯍꯜꯂꯛꯇꯕ ꯉꯥꯏꯔꯤ ꯃꯥꯕꯨꯣ
ꯁ
ꯀꯗꯥꯏꯗ ꯀꯣꯏ ꯆ
ꯍꯗ ꯀ ꯇ ꯑꯣꯏꯒꯕꯖꯥꯠꯅ ꯀꯣꯏꯒꯥꯟꯕꯁꯤꯅ
ꯅꯣꯏ ꯏꯁꯤꯡꯒꯨꯝꯕ ꯃꯣꯠꯄ꯭ꯔꯣ ꯑꯦ ꯅꯣꯡ ꯆꯨꯕ ꯀꯥꯟꯗ
ꯎꯝ ꯇꯨꯔꯦꯟ ꯏꯁꯤꯡꯕꯨꯗꯤ ꯃꯣꯠꯂꯦ ꯑꯩꯈꯣꯏꯅ ꯂꯧꯕꯕꯨꯗꯤ ꯄꯥꯏꯞꯇ ꯇꯣꯉꯥꯟꯅ ꯑꯃꯊꯛ ꯦꯇꯦꯡꯀꯤ ꯑ ꯇꯨꯔꯦꯟ ꯂ ꯃꯁꯥꯗꯒꯤ ꯂꯧꯕ ꯃꯥꯜꯂꯦ
ꯑꯗꯨꯗꯤ ꯃꯣꯠꯇꯕ
ꯑ ꯃꯠꯇꯦ ꯑꯣ
ꯎꯝ ꯑꯗꯨꯗꯤ ꯌꯥꯝ ꯐꯩꯅꯦ ꯏꯁ ꯅꯣꯏ ꯂꯩꯐꯝꯅꯦ ꯌꯥꯝ ꯁꯥꯔꯝꯃꯤꯅꯦꯍ
ꯊꯥꯏ ꯎꯝ
ꯁꯥꯔꯒ ꯍ ꯉꯁꯤꯕꯨꯗꯤ ꯍꯟ ꯄꯗꯩ ꯅꯣꯡ ꯆꯨꯕꯒꯤ ꯈꯔ ꯏꯪꯉꯦ ꯅꯍꯥꯟꯗꯤ ꯏꯁ ꯌꯥꯝ ꯁꯥꯔꯝꯕꯅꯦ ꯅꯣꯏꯗꯤ ꯔꯤ ꯁꯪ ꯆꯔꯦ ꯉꯁꯤꯗꯤ
ꯀꯩꯅꯣ ꯕꯥꯐꯤꯂꯣꯝ ꯃꯈꯣꯡ ꯉꯔꯥꯡ ꯐꯨꯠꯂꯝꯕ
ꯑꯦ ꯑꯦ ꯃ ꯈꯣꯡꯅꯍꯥꯕ ꯑꯦꯕꯥꯅꯤꯁꯨꯅꯍꯥꯟ ꯑ ꯃꯤꯅ ꯑꯣꯛ ꯀꯛꯄ ꯂꯩꯕꯗꯣ ꯑꯣꯛ ꯃꯈꯣꯡ ꯑꯅꯤ ꯂꯧꯋ ꯒ ꯊꯣꯡ ꯀꯖꯥ ꯂꯨꯄꯥ ꯆꯥꯥꯟ ꯆ ꯍꯥꯥ ꯇꯅꯤ ꯑꯃꯨ
ꯆꯃꯥ ꯌꯥꯏꯅꯦ ꯑꯁꯤꯗꯗꯤ ꯎꯝ ꯍꯣꯏ ꯑꯗꯨꯃꯥꯏ ꯑꯗꯨꯝ ꯇꯧꯋꯤꯗ
ꯎꯝ ꯑꯣꯛꯁꯨ ꯆꯥꯎꯔꯦ ꯋꯥꯏ ꯃꯉꯥꯒꯨꯝꯕ ꯃꯔꯤ ꯃꯔꯤ ꯍꯦꯟꯗ ꯃꯉꯥꯒꯨꯝꯕ ꯊꯣꯛꯈ꯭ꯔ ꯃꯥꯜꯂꯦ
ꯑꯣꯛ ꯌꯣꯛꯄ ꯌꯥꯔꯗꯤ ꯑꯣ ꯑꯣꯛꯄꯨ ꯌꯣꯛꯈ꯭ꯔꯣꯅꯦ
ꯌꯣꯛꯐꯝ ꯑꯁꯤ ꯖꯒꯥꯁꯦ ꯐꯔꯛ ꯇꯥꯕꯒꯤ
ꯎꯝ ꯑꯗꯨꯗ ꯅꯣꯏ ꯅꯣꯏ ꯂꯦꯐꯝꯗꯤ ꯀꯗꯥꯏ ꯌꯥꯒ꯭ꯔꯥ ꯐꯣꯝ ꯃꯈꯥꯗ ꯁꯥꯗꯕ ꯍꯧ ꯃꯈꯜ ꯂꯝꯕꯤ ꯃꯈꯥꯗꯀꯣ ꯑꯣ ꯑꯣ ꯑꯣꯛ ꯌꯣꯛꯄ ꯅ ꯍꯥꯥ
ꯃꯤꯒꯤ ꯍꯦꯛ ꯂꯧ ꯂꯧ ꯂꯩꯅꯦ ꯖꯍꯥ ꯂꯩꯇꯦ
ꯎꯝ
ꯑꯗꯨꯒ ꯂꯧ ꯍꯦꯛ ꯃꯊꯛꯇꯅ ꯑꯃꯨꯛꯀ ꯏꯁꯤꯡ ꯂꯧꯒꯤ ꯏꯁꯤꯡ ꯆꯥꯐꯝꯗꯣ ꯍꯨ ꯑꯃꯒ ꯑꯗꯨꯃꯥꯏꯅ ꯂꯩꯈꯤ ꯑꯗꯨꯒꯤ ꯖꯒꯥ ꯑꯃꯠꯇ ꯂꯩꯇꯦ ꯂꯝꯕꯤ ꯂꯝꯕꯤ ꯍꯦꯛ ꯃꯇꯥꯏꯗꯨ ꯈꯛꯇꯒꯤ ꯂꯝ ꯖꯒꯥ ꯂꯩꯔꯝꯕ
ꯌꯦꯟ ꯌꯦꯟ ꯑꯅꯤ ꯊꯝꯍꯧꯕꯗꯣ ꯍꯤꯡꯕ꯭ꯔꯣ
ꯑꯥ ꯑꯃꯗꯤ ꯍꯤꯡꯉꯦ ꯑꯃꯗꯤ ꯃꯥꯡꯈ꯭ꯔꯦ ꯍꯥꯏꯌꯦꯦ
ꯎ ꯍꯣꯏꯗꯤ ꯌꯦ ꯑꯃꯗꯨ ꯃꯄꯤꯔ ꯂꯥꯛꯕ꯭ꯔꯣ
ꯑ ꯂꯕꯥꯅꯤ ꯆꯥꯎꯔꯝꯃꯦ ꯅꯍꯥꯟ ꯌꯨꯝ ꯀꯥꯔꯒ ꯌꯦꯡꯕꯗ ꯌꯥꯝ ꯆꯥꯎꯔꯝꯃꯦ
ꯑꯩꯈꯣꯏꯗꯤ ꯂꯣꯏ ꯁꯤꯈ꯭ꯔꯦ ꯃꯔꯥꯏꯅ ꯑ ꯃꯔꯥꯏꯅꯁꯤ
ꯑꯗꯨꯒꯒꯨꯝꯕꯕꯨꯗꯤ ꯁꯤꯗꯦ ꯂꯩꯌꯦꯦ
ꯅꯣꯏ ꯕꯣꯂꯔ ꯆꯥꯗꯕꯤꯅꯦ ꯑꯩꯈꯣꯏꯗꯤ ꯕꯣꯂꯔ ꯆꯥꯕꯅꯤꯅꯀꯣ ꯍꯦꯁꯤꯕ ꯅꯃꯄꯤ ꯃꯄꯤ ꯁꯤꯕꯗꯨ ꯃꯆꯥ ꯑꯣꯟꯍꯧꯕꯗꯨ ꯑꯃꯈꯛꯇ ꯉꯥꯏꯔꯦ ꯀꯩꯅꯣꯅ ꯏꯀꯜꯁꯅ ꯂꯣꯏꯅ ꯄꯨꯗꯅ ꯏꯀꯜꯁꯁꯨ ꯄꯨꯨꯕ ꯍꯨꯏꯅ ꯁꯨꯖꯥꯕ ꯍꯥꯎꯗꯣꯡ ꯁꯨꯖꯥꯕ
ꯎꯝ ꯎꯝ ꯑꯦ ꯑꯁꯤꯗ ꯍꯨꯏꯕꯨꯗꯤ ꯌꯥꯝꯃꯦ ꯑꯗꯣ ꯍꯨꯏ ꯌꯦꯟ ꯆꯥꯕ ꯍꯨꯏꯗꯤ ꯑꯃꯗ ꯑꯃꯨꯛ ꯂꯩꯔꯝꯗꯕꯒꯤ ꯕꯣ ꯑꯗꯣ ꯐꯟꯠꯇꯦꯅꯅꯦꯅ ꯂꯣꯏ ꯂꯣꯏ ꯆꯠꯊꯣꯛꯑꯒ ꯀꯅꯦ ꯃꯊꯟꯇ
ꯂꯥ ꯂꯥꯛꯑꯗꯤꯀꯣ ꯑꯁꯤꯗ ꯂꯥꯛꯑꯗꯤ ꯄꯤꯒ ꯂꯥꯕ ꯑꯃꯈꯛꯇ ꯑꯅꯤ ꯄꯨꯔꯛꯑꯣ
ꯑꯦ ꯃꯄꯤ ꯁꯨꯝꯊꯣꯛꯣꯛꯇ ꯂꯥꯄ ꯉꯥꯛꯇ ꯅꯍꯥꯟꯁꯨ ꯂꯥ ꯃ ꯉꯥꯛꯇ ꯊꯣꯏꯅ ꯅꯍꯥꯟ ꯑꯩ ꯃꯆꯥ ꯊꯣꯛꯄꯁꯨ ꯂꯕ ꯉꯥꯛꯇ ꯑꯣꯏꯍꯦ ꯃꯄꯤ ꯂꯩꯇ꯭ꯔꯤ ꯃꯄꯤ ꯑꯃꯈꯛꯇ ꯂꯩꯔꯤ ꯑꯗꯨ
ꯐꯩꯅꯦ ꯅꯪ ꯌꯣ ꯀꯗꯤꯗꯤꯦ
ꯑꯩ ꯈꯪꯗꯦ ꯂꯕꯥ ꯉꯍꯥꯛ ꯂꯕ ꯉꯥꯛ ꯍꯟꯗꯛ ꯃꯆꯥ ꯇꯔꯥꯃꯥꯊꯣꯏ ꯀꯣꯛꯄꯗꯣ ꯃꯉꯥ ꯈꯪ ꯉꯥꯏꯔꯦ ꯍꯧꯖꯤꯛ ꯂꯣꯏ ꯊꯟꯇꯦꯅ ꯂꯣꯏꯅ ꯍꯥꯠꯇꯣꯛꯄꯗ
ꯑꯦ ꯍꯣꯏ ꯂꯥꯕꯥ ꯂꯥꯕꯥ ꯑꯃꯈꯛꯇ ꯑꯣꯏꯔꯁꯨ ꯄꯨꯔꯣ
ꯎꯝ ꯂ ꯄꯗꯤ ꯑꯃꯦ ꯏ ꯂꯩꯌꯦꯦ ꯇꯔꯨꯛ ꯂꯚ ꯇꯔꯨꯛ ꯂꯩꯌꯦꯦ ꯑꯆꯧꯕ ꯑꯅꯥ ꯇꯔꯦꯠ
ꯃꯄꯤ ꯃꯄꯤꯅ ꯑꯁꯣꯝꯗ ꯂꯧꯒꯦ ꯕꯖꯥꯔꯗꯁꯨ ꯍꯦꯛ ꯌꯣꯜꯂꯦꯕꯀꯣ ꯇꯥꯡꯕ
ꯑꯥ
ꯄꯨꯊꯣꯛꯂꯒ ꯌꯣꯟꯕꯗꯣ ꯇꯥꯡꯕ ꯌꯥꯝꯅ
ꯑ ꯑꯣ ꯍꯣꯏ ꯍꯣꯏ ꯑꯣꯏꯒꯅꯤ ꯁꯤꯡꯒꯤ ꯍ ꯑꯗꯨꯗ ꯑꯗꯨꯃꯥꯏꯅ ꯌꯣꯟꯕ ꯌꯥꯕ꯭ꯔꯥ ꯑꯗꯨꯗ
ꯌꯥꯏꯅꯦ ꯌꯥꯝ ꯇꯥꯡꯏꯤꯅꯦ
ꯑꯁ ꯑꯗꯨꯗꯤ ꯑꯗꯨꯒꯤꯁꯨ ꯌꯣꯟꯅꯤꯡꯉꯥꯏꯒ ꯄꯨꯟꯅ ꯄꯨꯕ ꯇꯥꯔꯦ ꯑꯗꯨ ꯇꯅ ꯔꯥꯁ
ꯈꯪꯗꯦ ꯁꯤꯠꯄ ꯉꯝꯒꯤꯔꯣ
ꯑꯣ ꯈꯪꯗꯦ ꯑꯦ ꯌꯥꯝꯗ꯭ꯔꯦ ꯑꯃꯅꯤ ꯑꯅꯤ ꯈꯛꯇ ꯑꯗꯨꯝ ꯈꯣꯠꯁꯑꯒꯦ ꯑꯦ ꯑꯗꯨ ꯃꯥꯏ
ꯎꯝ ꯅꯣꯏꯒꯤ ꯌꯦꯟ ꯆꯥꯔꯥꯗꯣ ꯑꯩ ꯄꯥꯝꯕ ꯆꯎꯦꯕ ꯍꯥꯥ ꯅ ꯏꯃꯥꯈꯣꯏꯅ ꯄꯤꯕꯁꯨ ꯆꯥꯎꯋꯦ ꯑꯗꯨ ꯗꯥꯔꯥꯗꯣ ꯃꯨꯠꯈ꯭ꯔꯦꯕ
ꯌꯦꯟ ꯑ ꯀꯅ ꯑ ꯂꯥꯕꯥ ꯑꯆꯧꯕꯗꯤ ꯌꯨꯝꯗ ꯑ ꯄ ꯄꯥꯛ ꯂꯩꯇꯦ ꯃꯄꯤ ꯃꯆꯥ ꯄꯨꯈꯤꯕꯒꯤ ꯃꯄꯤ ꯂꯩꯐꯝ ꯂꯩꯐꯝꯗ ꯆꯠꯂꯒ ꯉꯟꯁꯤ ꯂꯥꯕ ꯑꯄꯤꯛꯄ ꯎꯝ ꯍꯣꯡꯕ ꯍꯩꯇ꯭ꯔꯤ ꯍꯣꯡꯕ ꯈꯔ ꯂꯩꯗ ꯍꯣꯡꯕ ꯍꯩꯔꯗꯧ ꯃꯥꯜꯅꯦ ꯇꯔꯨꯛꯁꯦ ꯇꯔꯦꯠ ꯅꯤꯄꯥꯜ ꯁꯨꯕꯅꯤ ꯑꯃꯅ ꯃꯥꯡꯈꯤꯕ ꯑꯃꯅ ꯒꯥꯔꯤꯅ ꯊꯣꯝꯈꯤꯕꯒꯤ ꯑꯗꯣ ꯃꯔꯤꯅ ꯇꯈꯥꯏꯈꯤꯕꯒꯦ ꯃꯃ ꯕꯨꯗꯤ ꯄꯤꯌꯦ ꯑꯗꯨ ꯅꯨꯡꯉꯥꯏꯇꯕ ꯑꯩꯈꯣꯏ ꯎꯝ ꯑꯗꯨꯝ ꯀꯩꯅꯣꯒꯤ ꯑꯣꯏꯕ ꯃꯥꯜꯂꯦ ꯑꯗꯨꯒꯤ ꯁꯨꯝ ꯅꯨꯡꯉꯥꯏꯇꯕꯒꯤ ꯂꯧꯔꯨꯔꯦ ꯨꯅ ꯂꯧꯍꯧꯗ꯭ꯔꯦ ꯃꯣꯏ ꯂꯨꯄꯥ ꯆꯅꯤꯕꯨꯗꯤ ꯄꯤꯔꯒ ꯄꯤꯕꯅꯤ ꯂꯧꯍꯧꯗ꯭ꯔꯦ
ꯑꯣ ꯂꯥꯛꯀꯦꯗꯧꯕ ꯀꯥꯟꯗ ꯍꯥꯏꯔꯛꯑꯣ
ꯎꯝ ꯍ
ꯂꯩꯕꯗꯣ ꯀꯌꯥ ꯀꯌꯥ ꯄꯤꯔꯅꯤ
ꯑ ꯎꯝ ꯑꯁꯤꯒꯤ ꯌꯦꯡꯕꯣ
ꯎꯝ
ꯑ ꯈꯣꯡꯕ ꯍꯩꯇ꯭ꯔꯤ ꯈꯪꯗꯦ ꯑꯩꯗꯤ ꯑꯗꯨꯒ ꯑꯄ ꯌꯣꯟꯗꯕꯒꯤ ꯔꯦꯠ ꯑꯃꯇ ꯈꯪꯗꯦ ꯑꯗꯨꯝ ꯄꯨꯔꯛꯀꯦ ꯀꯩꯅꯣ ꯑꯩꯈꯣꯏ ꯆꯠꯊꯣꯛ ꯊꯣꯛꯄ ꯀꯥꯟꯗ ꯎ ꯆꯠꯊꯣꯛ ꯆꯠꯊꯣꯛ ꯂꯥꯛꯀꯗꯧꯕ ꯀꯥꯟꯗ ꯀꯖꯣ ꯁꯃꯛꯁ ꯑꯥ
ꯑꯩꯈꯣꯏꯒꯤꯗꯤ ꯂꯕꯥ ꯑꯃ ꯂꯩꯔꯝꯃꯦꯕ ꯃꯤꯅ ꯅꯍꯥꯟ ꯑꯩꯅ ꯑꯅꯥꯕ ꯆꯠꯄ ꯌꯦꯡꯕ ꯆꯠꯄ ꯀꯥꯟꯗ ꯃꯤꯅ ꯆꯥꯊꯣꯛꯈ꯭ꯔꯦꯕ
ꯑꯥ
ꯑꯩꯈꯣꯏ ꯑꯩꯈꯣꯏ ꯌꯦꯡꯒꯣꯟꯗ ꯂꯩꯗꯕꯒꯤꯀꯣ ꯃꯤꯅ ꯐꯥꯔꯒ ꯆꯥꯊꯣꯛꯈ꯭ꯔꯦꯕ
ꯑ ꯑꯁ ꯅꯨꯡꯉꯥꯏꯇꯦ ꯑꯩꯈꯣꯏꯒꯤ ꯂꯕꯥꯁꯨ ꯌꯨꯝꯗ ꯂꯩꯇꯣꯏꯅꯦ ꯃꯥꯡꯒꯗ꯭ꯔꯥ ꯄꯥꯈꯠꯄꯅ ꯏꯕꯥꯅꯤꯅ
ꯌꯨꯝꯗ ꯂꯦꯛꯇꯦ
ꯎ ꯂꯦꯛꯄꯁꯨꯨꯝ ꯃꯤꯒꯤ ꯌꯨꯝꯗ ꯂꯄ ꯆꯠꯈ꯭ꯔꯦ ꯀꯩꯅꯣ ꯃꯄꯤ ꯃꯄꯤ ꯀꯩꯅꯣ ꯇꯧꯗꯕ ꯀꯥꯟꯗꯗꯤ ꯂꯩꯔꯝꯕꯅꯦꯕ
ꯑꯗꯨ ꯑꯗꯨ ꯂꯦꯛꯄ ꯃꯐꯝꯗ ꯃꯤꯗ ꯍꯥꯏꯌꯨꯅꯦ ꯂꯦꯛꯐꯝ ꯈꯪꯂꯪꯂꯗꯤ ꯁꯤ ꯑꯩꯈꯣꯏ ꯑꯩꯈꯣꯏ ꯍꯦꯝꯕꯥꯅꯤꯀꯣ ꯍꯥꯏꯅ
ꯎꯝ ꯎꯝ ꯍꯪꯕꯗꯤ ꯍꯪꯉꯦ ꯂꯩꯀꯥꯏꯅ ꯑ